ꯀꯩ ꯇꯧꯕ꯭ꯔꫭ ꯀꯩꯗꯧꯕ꯭ꯔꫭ
ꯑꯩꯔꯣ
ꯍꯣꯏ ꯅꯪꯕꯨ ꯅꯠꯇ꯭ꯔꯗꯤ
ꯇꯨꯝꯃꯦ
ꯑꯣ
ꯅꯪꯗꯤ
ꯍꯥꯥ
ꯅꯪꯗꯤ ꯀꯩꯗꯧꯔꯤꯅꯣ
ꯑꯩꯁꯨ ꯌꯨꯝ ꯂꯩꯌꯦ
ꯍꯧꯒꯠꯄ ꯀꯌꯥꯝ ꯀꯨꯏꯔꯒꯦ
ꯀꯨꯏꯈ꯭ꯔꯦ ꯉꯁꯥꯏ
ꯕ꯭ꯔꯁꯇꯤ ꯇꯧꯒ꯭ꯔꯕꯣ
ꯍꯣꯏ
ꯇꯧꯔꯨꯅꯨ ꯌꯥꯗ꯭ꯔꯣ
ꯆꯥꯛ ꯆꯥꯔꯦ
ꯍꯣꯏ
ꯉꯜꯂꯦꯍꯦ ꯀꯩꯅ
ꯍꯣꯏ
ꯍꯋꯥꯏꯗꯨꯗ ꯆꯥ ꯂꯩꯔꯕꯣ
ꯍꯥ
ꯍꯋꯥꯏꯗ ꯆꯥ ꯂꯩꯔꯕꯣ
ꯑꯣꯏ ꯀꯥꯏ ꯆꯠꯀꯦꯔꯣ ꯉꯁꯤꯗꯤ
ꯎꯝ ꯃꯣꯍꯤ ꯁꯤꯡꯖꯥꯝꯃꯩ
ꯍꯥꯥ
ꯁꯤꯡꯖꯝꯃꯩ ꯆꯠꯇꯣꯏꯅꯦ
ꯑꯣ ꯀꯩꯗꯧꯕ
ꯎꯝ ꯂꯨꯍꯣꯡꯕꯒꯤ ꯑꯎꯟ ꯄꯣꯠꯇꯣ ꯈꯪꯕ꯭ꯔꯥ
ꯎꯝ
ꯑꯗꯨ ꯂꯣ ꯂꯧꯕ ꯅꯠꯇꯦ ꯊꯤꯟꯕ ꯅꯨꯄꯥ ꯃꯌꯨꯝꯅ ꯊꯤꯟ ꯂꯧꯕ ꯂꯥꯛꯏꯗꯨꯅ ꯅꯨꯄꯤ ꯃꯌꯨꯝ ꯇꯒꯤ ꯑꯩꯈꯣꯏꯗꯤ ꯅꯨꯄꯤ ꯃꯌꯨꯝꯅ ꯄꯥꯡꯅ ꯊꯤꯟ ꯆꯠꯇꯣꯏꯕ ꯏꯃꯥꯟꯅꯕ ꯍꯣꯏꯒꯤꯗꯣ
ꯑꯦ ꯅꯨꯄꯤ ꯃꯌꯨꯝꯗꯒꯤ ꯂꯧꯕ ꯆꯠꯄ
ꯅꯨꯄꯤ ꯃꯌꯨꯝꯗꯩ ꯊꯤꯟꯕ ꯆꯠꯇꯣꯏꯕ ꯅꯨꯄꯥ ꯃꯌꯨꯝꯗ
ꯑꯣ
ꯑꯗꯨꯒ ꯍꯖꯤꯛꯄꯣꯠꯇꯤ ꯈꯪꯕ꯭ꯔꯥ
ꯈꯪꯉꯦ
ꯍꯪꯖꯤꯄꯣꯠ ꯂꯩꯌꯦ ꯉꯁꯤ ꯑꯗꯨ ꯑꯃꯨꯛ ꯅꯨꯡꯗꯥꯡꯗ ꯑꯃꯨꯛ ꯍꯜꯂꯛꯑꯒ ꯑꯆꯥꯄꯣꯠ ꯆꯥꯔꯒ ꯑꯃꯨꯛ ꯌꯨꯝꯗ ꯍꯜꯂꯛꯀꯗꯣꯏꯕ
ꯊꯕꯛ ꯌꯥꯝ ꯆꯤꯟꯕꯅꯦ ꯑꯩꯈꯣꯏꯖꯦ
ꯍꯣꯏ ꯊꯕꯛ ꯌꯥꯝ ꯆꯤꯟꯕ ꯃꯥꯂꯦꯕ
ꯊꯕꯛ ꯈꯨꯆꯤꯟꯗꯣ
ꯍꯨꯝ
ꯊꯕꯛ ꯈꯨꯆꯤꯟꯗꯣ ꯍꯥꯏꯕ ꯃꯤꯔꯦꯝꯗ ꯆꯤꯟꯕꯅꯦ ꯃꯤꯔꯦꯝꯗ
ꯎꯝ ꯎꯝ ꯎꯝ ꯅꯣꯏ ꯆꯥꯡ ꯉꯟꯅ ꯉꯟꯅ ꯄꯤꯖꯕ꯭ꯔꯣ
ꯍꯥ
ꯆꯥꯛ ꯉꯟꯅ ꯄꯤꯖꯕ꯭ꯔꯣ
ꯎꯝ ꯂꯣꯏꯕꯗ ꯉꯥꯏꯔꯤ ꯆꯥꯛ ꯆꯥꯕ
ꯎꯝ
ꯍꯥꯎꯕ꯭ꯔꯥ
ꯍꯥꯎꯇꯦ
ꯀꯩꯒꯤ
ꯊꯣꯡꯕ ꯍꯥꯏꯇꯝꯅꯤꯅ ꯍꯩꯇꯕꯅꯤꯅ
ꯎꯝ ꯑꯩꯅ ꯊꯣꯡꯉꯗꯤ ꯆꯥꯒꯗ꯭ꯔꯥ ꯍꯥꯎꯋꯦ ꯍꯥꯏꯔꯒ
ꯅꯪꯅ ꯊꯣꯡꯑꯁꯨ ꯍꯥꯎꯒꯗꯧꯕ ꯃꯥꯟꯗꯦ
ꯀꯩꯒꯤ
ꯈꯪꯗꯦ
ꯑꯩ ꯍꯩꯇꯕ ꯃꯥꯟꯕ꯭ꯔꯥ
ꯃꯥꯜꯂꯦ
ꯎꯝ ꯑꯗꯣ ꯑꯩꯅ ꯊꯣꯡꯕꯗ ꯍꯥꯎꯔꯦ ꯐꯔꯦ ꯍꯥꯎꯇ꯭ꯔꯦ ꯐꯔꯦ ꯅꯪ ꯍꯥꯎꯅ ꯆꯥꯔꯣꯏꯗ꯭ꯔꯥ ꯍꯥꯏꯁꯦ
ꯆꯥꯎꯔꯣꯏ
ꯀꯩꯒꯤ
ꯍꯥꯎꯇꯗꯤ ꯆꯥꯕ ꯇꯜꯂꯤꯅ
ꯍꯥꯎꯇꯁꯨ ꯑꯗꯨꯝ ꯍꯔꯥꯎ ꯍꯔꯥꯎꯗꯅ ꯍꯥꯎꯏ ꯍꯥꯎꯏ ꯆꯥꯒꯗꯕ ꯅꯠꯇꯕ
ꯎꯝ ꯊꯩ ꯎꯝ ꯅꯪꯗꯤ ꯆꯥ ꯅꯪꯗꯤ ꯊꯣꯡꯕ ꯍꯩꯕ꯭ꯔꯥ ꯍꯥꯏꯁꯦ
ꯐꯩꯅ
ꯎꯝ ꯍꯩꯔꯃꯅꯤꯗ ꯆꯝꯐꯨ ꯐꯨꯠꯄ ꯍꯔꯝꯒꯗ꯭ꯔꯕ ꯍꯥꯏꯔꯝꯗꯧ ꯃꯥꯜꯂꯦ
ꯀꯔꯤ ꯍꯥꯏꯔꯝꯗꯧ ꯍꯥꯏꯔꯝꯗꯧ ꯃꯥꯟꯗꯦꯕ
ꯆꯝꯐꯨꯠ ꯐꯨꯠ ꯐꯇꯪ ꯍꯥꯏꯔꯝꯗꯧ ꯃꯥꯜꯂꯦ ꯍꯥꯏꯕ ꯀꯔꯤ
ꯍꯩꯇꯕ ꯂꯩꯇꯦ ꯑꯩꯗꯤ
ꯋꯥ ꯑꯁꯦꯡꯕꯒꯤ
ꯍꯣꯏ
ꯎꯠꯇꯤ ꯊꯣꯡꯕꯗꯝ ꯍꯩꯕ꯭ꯔꯥ
ꯍꯩꯇꯦꯇꯦ ꯑꯗꯨꯗꯤ ꯊꯣꯡꯁꯨ ꯊꯣꯡꯂꯛꯀꯦ
ꯎꯠꯇꯤ ꯊꯣꯡꯕ ꯍꯩꯔꯕ ꯆꯒꯦꯝꯄꯣꯝꯕ ꯍꯩꯔꯕ ꯑꯠꯆꯥꯒꯤ ꯎꯇꯤ ꯊꯣꯡꯕ ꯆꯒꯦꯝꯄꯣꯝꯕ ꯍꯩꯔꯕ ꯏꯃꯨꯡꯒꯤ ꯆꯥꯛ ꯏꯁꯤꯡ ꯊꯣꯡꯕ ꯈꯣꯠꯄ ꯂꯣꯏ ꯐꯖꯅ ꯍꯩꯔꯦ ꯇꯥꯕꯅꯤ ꯈ꯭ꯋꯥꯏꯗꯒꯤ ꯂꯨꯕ ꯏꯟꯖꯥꯡꯁꯦ ꯑꯗꯨꯗꯨꯅꯤ
ꯎꯝ
ꯎꯝ ꯑꯗꯨꯗ ꯍꯩꯔꯗꯤ ꯍꯩꯕꯆꯤꯡꯢ
ꯍꯥꯏꯗꯤ ꯑꯩꯈꯣꯏꯒꯤ ꯅꯠꯇꯦ ꯅꯠꯇꯦ ꯅꯠꯇꯦ ꯍꯥꯏꯗꯤ ꯐꯖꯅ ꯆꯥꯛ ꯌꯦꯟꯁꯥꯡ ꯊꯣꯡꯕ ꯈꯣꯠꯄ ꯍꯩꯔꯦꯅ ꯈꯟꯕꯁꯦ
ꯎꯝ
ꯍꯥꯏꯗꯤ ꯑꯇꯩ ꯑꯇꯩ ꯃꯌꯥꯝꯗꯒꯤ ꯎꯇꯤ ꯆꯒꯦꯝꯒꯣꯕꯅꯤꯅ ꯂꯨꯕ ꯌꯥꯝꯇꯤ ꯍꯦꯜꯂꯦꯕ
ꯎꯝ
ꯑꯗꯨꯒꯤꯅꯤꯗ ꯑꯩꯈꯣꯏꯒꯤ ꯑꯩꯈꯣꯏꯒꯤꯗ ꯁꯨꯝ ꯍꯥꯏꯅꯕꯅꯤꯗ ꯅꯣꯏꯒꯤꯕꯨꯗꯤ ꯈꯪꯗꯦ ꯅꯣꯏ ꯑꯗꯨꯗꯤ ꯑꯣꯛꯁꯥ ꯊꯣꯡꯕ ꯍꯩꯔꯗꯤ ꯍꯩꯔꯦꯅ ꯆꯤꯡꯕ꯭ꯔꯣ
ꯍꯥ
ꯅꯪ ꯑꯣꯛꯁꯥ ꯆꯥꯕ꯭ꯔꯥ
ꯆꯥꯗꯦ
ꯎꯝ ꯍꯥꯏꯖꯜꯂꯣ
ꯆꯥꯗꯦ ꯆꯥꯕꯨꯗꯤ ꯆꯥꯏ ꯑꯗꯨ ꯐꯖꯅ ꯆꯥꯗꯦ
ꯎꯝ
ꯇꯟꯕ
ꯑꯗꯨꯅꯤ
ꯆꯥꯗꯦ ꯍꯥꯏꯒꯅꯣꯕꯗꯨ
ꯏꯁ ꯌꯥꯔꯦ ꯍꯥꯏꯗꯤ ꯍꯥꯢꯗꯔꯤꯅꯦ ꯎꯝ
ꯍꯣꯛꯁꯥꯖꯤ ꯍꯥꯎꯏꯀꯣ
ꯍꯥ
ꯍꯥꯎꯋꯤꯀꯣ
ꯈꯪꯗꯦ ꯍꯥꯎꯕ꯭ꯔꯥ ꯍꯥꯎꯇꯕ꯭ꯔꯥ
ꯑꯦꯔꯥ ꯅꯪꯖꯨ ꯅꯨꯡꯉꯥꯏꯔꯣꯏꯗꯣꯔꯤꯗ ꯋꯥꯔꯤ ꯅꯨꯡꯉꯥꯏꯕ ꯑꯝꯇ ꯁꯥꯖꯜ ꯂꯛꯎꯗꯅ ꯑꯗꯨꯗꯤ
ꯅꯪ ꯊꯧꯔꯄꯅꯤꯅꯥ ꯅꯪ ꯁꯥꯕ ꯇꯥꯕꯅꯦ ꯅꯪꯅ ꯍꯣ ꯅꯪ ꯅꯪ ꯍꯥꯏꯔꯛꯑꯣ
ꯀꯩ ꯍꯥꯏꯔꯛ ꯑꯣ ꯍꯥꯏꯅꯣ
ꯋꯥꯔꯤꯗ ꯅꯪꯅ ꯍꯥꯏꯔꯛꯑꯣ ꯅꯪꯅ ꯇꯧꯔꯛꯄꯅꯤꯅ
ꯑꯝ ꯑꯝ ꯅꯣꯏ ꯏꯃꯨꯡꯗ ꯍꯨꯏ ꯂꯣꯏꯕ꯭ꯔꯥ
ꯂꯩ
ꯀꯌꯥ ꯂꯩ
ꯑꯃ ꯈꯛ
ꯅꯨꯡꯁꯤꯕ꯭ꯔꯥ
ꯍꯥꯥ
ꯅꯨꯡꯁꯤꯕ꯭ꯔꯥ ꯍꯥꯏꯕꯗꯣ
ꯍꯣꯏ
ꯅꯪꯉꯣꯟꯗ ꯈꯣꯡꯉꯛꯇ꯭ꯔꯣ ꯅꯪ ꯌꯨꯝꯗ ꯍꯟꯕꯗ
ꯈꯣꯡ ꯈꯪꯗꯦ
ꯍꯥꯏꯖꯤꯟꯒꯅꯨꯍꯦ ꯍꯥꯏꯗꯤ ꯑꯍꯥꯟꯕ ꯆꯪꯕꯗꯒ ꯇꯛꯈ ꯈꯣꯡꯉꯥ ꯃꯃꯤꯡꯒ ꯀꯣ ꯇꯨꯃꯤꯟ ꯂꯦꯞꯇꯕ꯭ꯔꯕ
ꯂꯦꯞꯇꯦ ꯈꯣꯡꯁꯨ ꯈꯣꯡꯗꯦ ꯑꯩ ꯎꯔꯗꯤ ꯑꯗꯨꯝ ꯆꯦꯜꯂꯦ
ꯑꯣ ꯃꯃꯩꯒ ꯐꯦꯔꯦ ꯐꯦꯔꯦ ꯍꯥꯏꯔꯒ
ꯑꯥ
ꯃꯃꯩ ꯍꯥꯏꯕ꯭ꯔꯥ
ꯃꯃꯤꯡ
ꯃꯃꯩꯗꯣ ꯃꯥꯏ ꯇꯦꯜꯗꯣ
ꯑꯥ
ꯍꯥꯏꯕ꯭ꯔꯥ ꯍꯥꯏꯕ ꯅꯪ ꯎꯕ ꯆꯦꯜꯂꯛꯄꯗꯨꯗ ꯃꯌꯥ ꯀꯥꯊꯣꯛꯑꯒ ꯃꯔꯩꯒꯁꯦ ꯇꯤꯟ ꯊꯣꯔꯒ
ꯑꯣꯏ
ꯎꯝ ꯎꯝ ꯎꯝ ꯅꯣꯏ ꯖꯨꯏꯗꯣ ꯅꯨꯡꯁꯤꯕ꯭ꯔ
ꯀ꯭ꯔꯤ
ꯅꯣꯏ ꯍꯨꯏꯗ ꯅꯨꯡꯁꯤꯕ꯭ꯔꯕ
ꯑꯩꯈꯣꯏ ꯍꯨꯏꯔꯣ
ꯎꯝ
ꯅꯨꯁꯤꯌꯦ
ꯎꯝ ꯍꯧꯗꯣꯡꯗꯤ ꯂꯣꯕ꯭ꯔ ꯂꯩꯕ꯭ꯔ
ꯍꯧꯗꯣꯡꯗꯤ ꯂꯩꯇꯦ
ꯎꯝ ꯍꯨꯝ ꯍꯥꯏꯗꯤ ꯍꯧꯗꯣꯡꯖꯤ ꯐꯅ ꯇꯤꯔꯁꯨ ꯈꯣꯠꯂꯁꯨꯅꯦ ꯃꯣꯏꯒꯤ ꯅꯦꯆꯔ ꯑꯃ ꯂꯩꯑꯕ ꯆꯥꯛꯁꯤ ꯊꯥꯕꯒꯨꯝꯕ ꯑꯣꯏꯒꯦꯔ ꯑꯗꯩ ꯑꯃ ꯑꯣꯏꯒꯦꯔ ꯑꯃ ꯑꯣꯏꯒꯦꯔ ꯃꯤꯌꯥꯎ ꯃꯤꯌꯥꯎꯅ ꯈꯣꯡꯉꯦ ꯑꯗꯨꯗꯅꯦ ꯑꯩꯅ ꯇꯥꯟꯅ ꯇꯥꯟꯅ ꯀꯥꯎꯔꯤꯁꯦ
ꯏꯁ ꯅꯨꯡꯁꯤꯗ꯭ꯔ ꯑꯗꯨ ꯈꯣꯡꯕꯗꯣ
ꯑꯦ ꯑꯩꯅ ꯍꯥꯏꯗꯤ ꯅꯪ ꯑꯣꯏꯖꯨ ꯁꯥꯎꯅꯤꯡꯒꯅꯤꯅꯦ ꯍꯥꯏꯗꯤ ꯃꯤꯅ ꯆꯥꯛꯇꯣ ꯃꯣꯏ ꯁꯩꯛꯂꯪ ꯊꯥꯔꯦ ꯈꯜꯂꯖꯦꯕ ꯆꯥꯗꯕꯤꯗ ꯈꯣꯡꯉ ꯂꯩꯔꯅꯤ ꯑꯗꯒꯤꯗꯤ ꯑ ꯀꯔꯤ ꯑꯗꯨ ꯑꯗꯨ ꯆꯥꯛꯀꯤ ꯋꯥꯗꯣ ꯇꯣꯛꯑꯣꯕ ꯑꯇꯣꯞꯄ ꯑꯆꯥꯄꯣꯠ ꯑꯣꯏꯒꯦꯔ ꯃꯣꯔꯣꯛ ꯑꯁꯥꯕ ꯑꯣꯏꯒꯦꯔ ꯀꯩꯅꯣꯝ ꯆꯥꯕꯖꯦ ꯃꯣꯏ ꯆꯥꯕꯖꯨ ꯉꯝꯃꯣꯏꯗꯕꯗ ꯃꯤꯌꯥꯎ ꯃꯤꯌꯥꯎ ꯄꯪꯈꯣꯡꯗ ꯈꯣꯡꯉꯤ ꯃꯊꯤꯕꯣꯡ ꯃꯊꯤꯕꯣꯡ ꯈꯨꯂꯥꯎꯑꯝꯅꯤ
ꯌꯥꯔꯦ ꯑꯗꯨꯃꯥꯏꯅ ꯍꯥꯏꯕꯤꯒꯅꯨ ꯅꯪꯁꯨ ꯆꯥꯔꯤꯗꯨꯗꯤ ꯃꯣꯏꯁꯨ ꯆꯥꯔꯦ ꯆꯞ ꯃꯥꯟꯅꯩꯩꯅ
ꯑꯩꯗꯤ ꯑꯦ ꯑꯥꯏꯅꯦ
ꯎꯝ ꯌꯥꯕꯨꯗꯤ ꯌꯥꯏ ꯌꯥ ꯗꯦ ꯖꯥꯏꯕ ꯅꯠꯑꯦꯗ ꯈꯣꯡꯕꯗꯣ ꯇꯥꯅꯤꯡꯗꯦ ꯍꯥꯏꯕ
ꯅꯪꯅ ꯋꯥ ꯉꯥꯡꯕꯒꯨꯝ ꯃꯤꯁꯨ ꯈꯣꯡꯉꯤꯅꯦ ꯀꯔꯤꯔꯣ
ꯏ ꯑꯗꯨꯗꯤ ꯅꯪ ꯍꯧꯗꯣꯡꯒ ꯄꯥꯎ ꯐꯥꯎꯅꯩꯅꯦ
ꯍꯣꯏ
ꯍꯧꯗꯣꯡꯅ ꯅꯉꯣꯟꯗ ꯀꯣꯏꯅꯖꯤꯒꯥꯏ ꯍꯥꯏꯖꯜꯂꯛꯇ꯭ꯔꯣ
ꯏ ꯃꯌꯥꯝ ꯍꯥꯏꯔꯛꯑꯦ
ꯅꯪ ꯑꯗꯨ ꯀꯩ ꯈꯨꯝꯒ꯭ꯔꯒꯦ
ꯑꯩꯅ ꯌꯥꯕꯤꯗꯕ
ꯀꯩꯒꯤ
ꯇꯟꯕ
ꯅꯪ ꯍꯧꯗꯣꯡ ꯅꯨꯡꯁꯤꯗ꯭ꯔꯕꯣ
ꯅꯨꯡꯁꯤꯔꯁ ꯀꯩꯝ ꯎꯚꯥꯏ
ꯐꯣꯡꯗꯣꯛꯎ ꯌꯥꯗ꯭ꯔꯊꯝꯃꯣꯏꯗ ꯂꯣꯠꯂꯒ ꯊꯝꯗꯕꯤꯗ ꯑꯩ ꯍꯧꯗꯣꯡꯕꯨ ꯊꯝꯃꯣꯏ ꯁꯦꯡꯅ ꯅꯨꯡꯁꯤ
ꯑꯁ ꯑꯗꯨꯗꯤ ꯉꯝꯖꯔꯔꯣꯏ
ꯍꯧꯖꯤꯛꯇꯤ ꯃꯪꯀꯤ ꯂꯤꯅꯥ ꯌꯥꯝ ꯂꯩꯗꯅ ꯑꯗꯩ ꯃꯦꯡꯒꯣ ꯂꯤꯅꯥ ꯑꯦꯄꯜ ꯂꯤꯅꯥꯅ ꯕꯅꯥꯔꯤꯇꯥ ꯒꯥꯏꯅ ꯑꯗꯨꯝꯃꯥꯏꯅ ꯑ ꯀꯦꯠ ꯀꯔꯤ ꯀꯦꯠꯇꯤ ꯀꯩ ꯍꯥꯏꯅꯤ ꯀꯦꯠꯂꯤꯅꯥ ꯀꯦꯠꯂꯤꯅꯥ
ꯀꯩꯅꯣꯗꯨꯗꯤ ꯍꯧꯗꯣꯡ ꯃꯤꯡꯂꯣ ꯅꯠꯇ꯭ꯔꯒ
ꯍꯧꯗꯣꯡꯒꯤ ꯃꯤꯡ ꯊꯣꯜꯂꯤꯅꯦ ꯑꯩꯅ ꯍꯥꯏꯗꯤ ꯍꯧꯖꯤꯛ ꯑꯦ ꯑꯥꯏꯒꯤ ꯌꯥꯝꯅ ꯊꯣꯛꯄꯗꯣ
ꯑꯥ
ꯑꯗꯨꯒꯤ
ꯌꯥꯏ
ꯀꯅꯥꯅꯕꯨ ꯁꯦꯡꯃꯤꯅꯣ ꯈꯪꯗꯦ
ꯑꯦ ꯑꯗꯨꯒꯨꯝꯕ ꯌꯦꯡꯉꯦ ꯑꯩ ꯍꯧꯖꯤꯛ
ꯌꯦꯡꯕ ꯅꯨꯡꯉꯥꯏꯕ꯭ꯔꯣ ꯑꯗꯨꯒꯨꯝꯕꯕꫭ
ꯅꯨꯡꯉꯥꯏ
ꯅꯨꯡꯉꯥꯏ
ꯃꯥꯅ ꯑꯩꯕꯨ ꯃꯥꯅ ꯑꯩꯕꯨ ꯋꯥꯔꯧꯔ ꯆꯠꯈ꯭ꯔꯤꯁꯦ ꯀꯔꯤꯒꯤꯅꯣ ꯑꫭ ꯒꯣꯠ ꯀꯩꯅꯣ ꯑꯩꯒꯤ ꯏꯃꯥꯕꯨ ꯀꯩꯁꯨ ꯇꯧꯍꯟꯕꯤꯒꯅꯨ ꯒꯥꯏꯅ ꯍꯩꯌꯦ ꯃꯣꯏ ꯗꯥꯏꯂꯣꯛꯇꯣ ꯋꯥ ꯉꯥꯡꯕꯗ ꯌꯥꯝ ꯅꯣꯛꯅꯤꯡ ꯋꯥꯅꯦ
ꯀꯔꯤ ꯕꯤꯠꯇ ꯑꯗꯨꯒꯨꯝꯕ
ꯕꯤꯠ ꯑꯃꯅꯦ ꯑꯗꯒꯤ ꯇꯣꯃꯦꯟ ꯖꯦꯔꯤꯒꯨꯝꯕ ꯌꯦꯡꯉꫭ ꯅꯨꯡꯉꯥꯏꯕꯅꯦ
ꯌꯦꯡꯅꯤꯡꯗꯦ ꯑꯗꯨꯒꯨꯝꯕꯗꯤ ꯄꯥꯝꯗꯦ
ꯅꯪꯅ ꯍꯩꯅꯗꯕꯒꯤꯅꯦ ꯕꯤ ꯇꯤ ꯑꯦꯁ ꯌꯦꯡꯕ꯭ꯔ ꯑꯗꯨꯗꯤ
ꯀ꯭ꯔꯤ
ꯅꯪ ꯕꯤ ꯇꯤ ꯑꯦꯁ ꯌꯦꯡꯕ꯭ꯔ ꯍꯥꯏꯕ
ꯕꯤ ꯇꯤ ꯌꯦ
ꯕꯤ ꯇꯤ ꯑꯦꯁ ꯑꯃ ꯖꯨꯡꯀꫭꯛ ꯀꯔꯤ
ꯌꯦꯡꯅꯤꯡꯗꯦ
ꯅꯪꯅ ꯄꯥꯝꯃꯤꯅ ꯀꯔꯝꯕ ꯗꯨꯗꯤ
ꯄꯥꯝꯃꯤꯁꯤꯔꫭ
ꯎꯝ
ꯈꯣꯏꯒꯤ ꯍꯦꯔꯣꯒꯨꯝꯕ ꯂꯩꯅ ꯑꯗꯨ ꯄꯥꯝꯃꯦ ꯑꯩ
ꯀꯔꯝꯕ ꯗ꯭ꯔꯃꯥꯒꯤ
ꯈꯪꯕ꯭ꯔ
ꯍꯥꯥ
ꯂꯤꯖꯣꯡꯁꯨ ꯈꯪꯕ꯭ꯔꯣ
ꯑꯗꯨꯗꫭ ꯑꯩꯅ ꯍꯥꯏꯗꯤ ꯆꯥꯏꯅꯤꯁꯀꯤꯔ ꯀꯣꯔꯤꯌꯟꯒꯤꯔ
ꯀꫭꯔꯤꯌꯟꯒꯤꯁꯨ ꯆꯥꯏꯅꯤꯖꯀꯤꯁꯨ ꯊꯥꯏꯒꯤꯁꯨ ꯂꫭꯏꯅꯃꯛ ꯂꯩ
ꯑꯗꯣ ꯅꯪꯅ ꯍꯧꯖꯤꯛ ꯍꯥꯏꯕ ꯅꯨꯄꯥꯗꫭ ꯀꯩꯅꯣꯗꯣ
ꯑꯧ
ꯑꯗꯨꯅ ꯀꯨꯝꯕ ꯀꫭꯔꯤꯌꯟ ꯗꯔꯃꯥ ꯑꯝꯇꯒꯤ ꯃꯃꯤꯡ ꯍꯥꯏꯔꯑꫭ ꯈꯪꯕ꯭ꯔ ꯌꯦꯡꯒꯦꯅꯦ
ꯂꯤꯖꫭꯡꯁꯨ ꯑꯗꯨ ꯑꯁ ꯈꯪꯗꯦ ꯑꯩꯁꯨ ꯃꯌꯥꯝ ꯈꯪꯗꯦ ꯑꯣ ꯗ꯭ꯔꯥꯃꯒꯤ ꯍꯤꯡꯔꯣ
ꯎꯝ
ꯑꯁ ꯌꯥꯝꯃꯟꯕꯒꯤ ꯑꯩꯁꯨ
ꯑꯌꯨꯛꯀꯤꯗꯨ ꯀꯣꯔꯤꯌꯟ ꯗ꯭ꯔꯥꯃ ꯐꯅꯌꯥꯝ ꯌꯦꯡꯉꯝꯃꯦꯕ
ꯀꯥꯅ
ꯀꯣꯔꯤꯌꯟ ꯗ꯭ꯔꯥꯃ ꯐꯅꯌꯥꯝ ꯌꯦꯡꯉꯝꯃꯦꯕ
ꯅꯪꯖꯨ
ꯎꯝ
ꯏꯁ ꯅꯨꯨꯄꯥꯅ ꯌꯦꯡꯕ ꯄꯛꯇꯦꯍꯦ
ꯄꯛꯇ꯭ꯔꯥꯖꯨ ꯌꯦꯡꯉꯤꯅꯦ ꯕꯤꯠꯅꯦ